ꯖꯤꯃꯤ
ꯍꯂꯣ
ꯎꯝ
ꯇꯥꯔꯕ
ꯍ ꯁꯄꯥꯔ ꯄꯥꯏ ꯀ ꯅꯪ ꯀꯩꯗꯧꯔꯒꯦ ꯀꯣ ꯁꯨꯄꯥꯏ ꯄꯥꯏꯗꯕꯁꯤ ꯀꯩꯗꯧꯔꯒꯦ ꯇꯥꯗꯕ꯭ꯔꯣ
ꯍꯧꯁꯤ ꯀ ꯑ
ꯆꯞ ꯆꯥꯔꯔꯕꯣ
ꯆꯪꯒꯣ
ꯆꯥꯗꯔꯤ ꯆꯥꯗꯔꯤꯟ ꯒꯤ ꯍꯜꯂꯛꯄꯗ ꯉꯥꯏꯔꯤ ꯍꯅꯦ
ꯑꯗꯨꯗꯤ
ꯀꯔꯤ ꯍꯥꯏꯦ ꯄ
ꯎꯝ ꯍ
ꯖꯤꯝꯗꯒꯤ ꯍꯜꯂꯛꯄꯗ ꯉꯥꯏꯔꯤꯕ ꯅꯪꯗꯤ ꯀꯩꯗꯧꯔꯤꯒꯦ
ꯑꯁꯤ ꯍꯧꯖꯤꯛ ꯆꯥꯛꯆꯥ ꯆꯥꯛꯗꯤ ꯆꯥꯛ ꯆꯥꯒꯤꯅ ꯄ꯭ꯂꯥꯟ ꯈꯜꯂꯤ
ꯑꯣ ꯅꯪꯒꯤ ꯅꯦꯠꯋꯥꯛꯁꯦ ꯅꯨꯡꯉꯥꯏꯇꯦꯍꯦ
ꯅꯪꯗꯤ ꯀꯩ ꯀꯩ ꯇꯧꯔꯤꯅꯣ ꯅꯪꯗꯤ ꯀꯩ
ꯑꯩꯗꯤ ꯍꯜꯂꯛꯄꯗ ꯉꯥꯏꯔꯤ ꯖꯤꯝ ꯍꯜꯂꯛꯄꯗ ꯉꯥꯏꯌꯦ ꯆꯥꯛ ꯎꯝ ꯆꯥꯛ ꯆꯥꯗ꯭ꯔꯤ ꯂꯣꯏꯗ꯭ꯔꯤ ꯆꯥꯛ ꯆꯥꯕ ꯂꯣꯏꯔ ꯆꯥꯛꯆꯥꯕ ꯂꯣꯏꯔꯒ ꯐꯤ ꯁꯨꯒꯅꯤ ꯏꯔꯨꯈꯤꯒꯅꯤ ꯑꯗꯨꯒ ꯂꯥꯏꯔꯤꯛ ꯄꯥꯈꯤꯅꯤ ꯏꯅꯧꯒꯤ ꯂꯥꯏꯔꯤꯛ ꯄꯥꯅꯕ ꯂꯩꯔꯤ ꯑꯦꯛꯖꯝ ꯂꯩꯌꯦ
ꯎꯝ ꯒꯨꯠ ꯇꯥꯔꯦ ꯑꯗꯨꯗꯤ
ꯇ꯭ꯋꯦꯜ ꯑꯦꯛꯖꯝ ꯂꯩꯦꯕ
ꯑꯗꯨꯅꯦ ꯒꯨꯠ ꯇꯥꯔꯦꯕ ꯑꯗꯨꯅ ꯐꯩꯌꯦꯕ ꯊꯕꯛ ꯆꯤꯟꯕꯅ ꯐꯩꯌꯦ ꯊꯕꯛ ꯆꯤꯟꯗ꯭ꯔꯗꯤ ꯃꯤ ꯑꯣꯏꯔꯣꯏ
ꯅꯪ ꯑ ꯅꯪ ꯑꯦꯝ ꯌꯨꯗ ꯀꯩꯗꯧꯉꯩ ꯆꯠꯅꯤ
ꯄ꯭ꯂꯥꯟꯗꯤ ꯍꯌꯦꯡꯁꯨ ꯍꯪꯆꯤꯠꯁꯨ ꯆꯠꯀꯦꯅ ꯂꯩꯅꯦ ꯑꯗꯨꯗꯣ ꯂꯥꯟ ꯀꯟꯅ ꯍꯣꯠꯅ ꯇꯧꯔꯤꯕꯒꯤ ꯆꯠꯄ ꯌꯥꯗꯔꯒ ꯂꯩ
ꯑꯁ ꯑꯩꯁꯨ ꯁꯦꯞꯇꯦꯝꯕꯔ ꯋꯥꯏꯗ ꯊꯣꯛꯂꯛ ꯑꯥꯒꯁ ꯅꯠꯇ꯭ꯔꯗꯤ ꯁꯦꯞꯇꯦꯝꯕꯔ ꯑꯗꯨꯋꯥꯏꯗ ꯃꯅꯤꯄꯨꯔꯗ ꯊꯣꯔꯛꯈ꯭ꯔꯁꯦꯅ ꯇꯧꯕ
ꯑꯥꯒꯁ ꯁꯦꯞꯇꯦꯝꯕꯔꯅ ꯃꯄꯨꯗ ꯍꯥꯏꯈ꯭ꯔꯕꯣ ꯍꯣꯁꯇꯦꯜ ꯃꯄꯨꯗ
ꯍꯥꯏꯗ꯭ꯔꯤ
ꯅꯪ ꯊꯥ ꯑꯅꯤ ꯑꯦꯗꯚꯥꯟꯁ ꯍꯥꯏꯗ꯭ꯔꯗꯤ ꯌꯥꯗꯦ ꯍꯥꯏꯕ ꯅꯠꯇ꯭ꯔꯣ
ꯍꯣꯏ ꯍꯥꯏꯒꯅꯤꯅ ꯑꯗꯣ ꯍꯥꯏꯗ꯭ꯔꯁꯨ ꯃꯃꯜ ꯄꯤꯕ ꯇꯥꯕꯩꯅꯦ
ꯑ
ꯎꯝ
ꯁꯨꯝ ꯍꯥꯏꯈ꯭ꯔꯣ ꯀꯩꯅꯣ ꯅꯪ ꯆꯠꯅꯤꯡꯉꯥꯏ ꯂꯩꯔꯗꯤ ꯅꯪ ꯄꯂꯥꯟ ꯂꯩꯔꯗꯤ ꯈꯨꯗꯛꯇ ꯍꯥꯏꯔꯒ ꯄꯩꯁꯥ ꯇꯤꯡꯕ ꯁꯨꯔꯨꯛꯇꯤ ꯇꯤꯀꯦꯠꯁ ꯑꯦꯗꯚꯥꯟꯁ ꯇꯤꯀꯦꯠꯁꯨ ꯑꯦꯗꯚꯥꯟꯁꯇ ꯀꯛꯄ ꯌꯥꯔꯦ ꯊꯥ ꯑꯅꯤ ꯃꯃꯥꯡꯗ ꯀꯛꯑꯥꯗꯤ ꯐꯖꯅ ꯍꯣꯡꯅꯕ ꯐꯪꯅꯤ
ꯍꯥꯏꯅꯦ ꯑꯗꯨ ꯅꯪ ꯀꯟꯐꯥꯔꯝ ꯇꯧꯈꯤꯕꯅꯦ ꯅꯪꯒꯤ ꯂꯩꯐꯝꯗꯣ ꯍꯥꯟꯅ
ꯑꯩ ꯀꯟꯐꯥꯔꯝ ꯇꯧꯕ ꯌꯥꯗꯦꯍꯦ ꯑꯩꯗꯤ ꯏꯁ ꯍꯣꯁꯇꯦꯜꯗ ꯂꯩꯔꯤꯅꯦ ꯑꯩꯗꯤ
ꯑꯗꯨꯅꯦ ꯑꯗꯨꯒꯤ ꯍꯣꯁꯇꯦꯜꯗꯣ ꯀꯃꯥꯏꯅ ꯇꯧꯕ꯭ꯔꯥ ꯂꯩꯕꯩ ꯁ꯭ꯇꯥꯥꯏꯜꯅꯣ
ꯍꯣꯁꯇꯦꯜꯗ ꯍꯟꯗ꯭ꯔꯦꯠ ꯄꯥꯔꯁꯦꯟ ꯂꯩꯅꯤ ꯚꯥꯏ ꯑꯗꯨꯗꯒꯤ ꯍꯦꯟꯅ ꯂꯩꯐꯝ ꯂꯩꯇ꯭ꯔꯦ
ꯑꯗꯨ ꯅꯪꯒꯤ ꯔꯨꯝꯗꯨ ꯀꯟꯐꯥꯔꯝ ꯇꯧꯔꯨ ꯑꯣ ꯅꯪ ꯕꯨꯛ ꯇꯧꯈ꯭ꯔꯕꯣ
ꯅꯠꯇꯦ ꯅꯠꯇꯦ ꯑꯩꯈꯣꯏ ꯏꯃꯥꯟꯅꯕ ꯑꯩꯈꯣꯏꯒ ꯂꯩꯒꯅꯤ ꯍꯧꯖꯤꯛꯇꯤ ꯈꯪꯕ ꯑꯅꯤꯗꯣ ꯅꯪꯅ ꯈꯪꯕ ꯌꯣꯡ ꯑꯅꯤꯗꯣ ꯌꯦꯁ ꯌꯦꯁ ꯌꯦꯁ ꯅꯣ ꯅꯦꯝꯁ ꯌꯦꯁ ꯑꯍꯣꯏ
ꯚꯥꯔꯠ ꯅꯠꯇ꯭ꯔꯣ ꯃꯥ
ꯅꯍꯥꯟ ꯕꯔꯥ ꯂꯩꯕꯗ ꯇꯣꯛꯈ꯭ꯔꯦ ꯍꯣꯁꯇꯦꯜ ꯃꯊꯟꯗ ꯂꯩꯗꯅ ꯆꯥꯛ ꯌꯦꯟꯁꯥꯡ ꯊꯣꯡꯕꯁꯨ ꯇꯜꯂꯦ ꯃꯊꯟꯗ ꯍꯜꯂꯛꯄ ꯀꯥꯟꯁꯨ ꯃꯤ ꯇꯤꯟꯅꯅꯤꯡꯉꯥꯏ ꯉꯥꯡꯅꯤꯉꯥꯏ ꯂꯩꯇꯕꯅꯤꯅ ꯃꯥꯁꯨ ꯍꯣꯁꯇꯦꯜ ꯂꯩꯔꯦ
ꯑꯗꯨꯗꯤ ꯄꯤꯁꯇꯤ ꯃꯥꯜꯅꯦ ꯑꯦꯟ ꯑꯥꯏ ꯑꯦꯗ ꯇꯧꯔꯒ ꯑꯦ ꯑꯦꯟ ꯑꯥꯏ ꯑꯦ ꯄꯤ ꯑꯦꯁ ꯗꯤ ꯇꯧꯔꯤꯒꯀꯣꯅ ꯅꯣ ꯑꯦꯝ ꯌꯨ ꯒꯤ ꯍꯣꯇꯦꯦꯜ ꯂꯩ ꯏꯕꯣ
ꯎꯝ ꯎꯝ ꯑꯕꯤꯅꯥꯁ ꯑꯕꯤꯅꯥꯁꯀꯤ ꯃꯤꯡꯗ ꯂꯩ ꯑꯁ
ꯑꯕꯤꯅꯥꯁ ꯂꯩꯗ
ꯃꯤꯡ ꯄꯟꯒꯅꯨ ꯍꯥꯏꯔꯒ ꯆꯤꯟꯒꯅꯤ ꯑꯗꯨꯕꯨ ꯏꯃꯥꯟꯅꯕ ꯍꯣꯏ ꯂꯩꯔꯤ ꯂꯩꯔꯤ ꯋꯥꯈꯜ ꯈꯔ ꯅꯨꯡꯉꯥꯏꯗꯅ ꯂꯩꯃꯤꯟꯅꯔꯗꯤ ꯋꯥꯈꯜ ꯅꯨꯡꯉꯥꯏꯌꯦ ꯑꯗꯨꯒꯤꯅꯤꯗ ꯏꯊꯟ ꯏꯊꯟꯗ ꯂꯩꯗꯤ ꯋꯥꯈꯜ ꯋꯥꯏꯕ ꯍꯧꯖꯤꯛ ꯃꯇꯝꯁꯦ
ꯑꯅꯤ ꯑꯍꯨꯝ ꯂꯩꯔꯗꯤ ꯆꯤꯡꯒꯅꯤꯗ ꯋꯥ
ꯆꯤꯟꯒꯅꯤ ꯆꯤꯟꯒꯅꯤ ꯑꯗꯨꯕꯨ ꯅꯨꯡꯗꯥꯡ ꯈꯛꯇꯅꯦ ꯍꯣꯜꯗꯦꯗꯨꯅ ꯃꯕꯥꯅꯤꯁꯨ ꯊꯣꯛꯈ꯭ꯔꯅꯤ ꯑꯩꯁꯨ ꯊꯣꯛꯈ꯭ꯔꯅꯤ ꯑꯩꯁꯨ ꯗꯤꯄꯥꯔꯠꯃꯦꯟꯗ ꯂꯩꯒꯅꯤ ꯃꯕꯥꯅꯤꯁꯨ ꯃꯁꯥ ꯃꯁꯥꯒꯤ ꯗꯤꯄꯥꯔꯠꯃꯦꯟꯗ ꯆꯠꯈ꯭ꯔꯅꯤ
ꯀꯟꯇ꯭ꯔꯤ ꯄꯨꯝꯕ ꯀꯟꯇ꯭ꯔꯤ ꯄꯨꯝꯕꯒꯤ ꯃꯤꯡꯗꯤ ꯄꯟꯕ ꯌꯥꯕ꯭ꯔꯣ ꯃꯤꯒꯤ ꯃꯤꯡ ꯅꯠꯇꯕ
ꯁꯦꯠ ꯀ ꯁꯇꯦꯠ ꯍꯣꯏ
ꯀꯟꯇ꯭ꯔꯤꯒꯨꯝꯕ ꯏꯁꯇꯦꯠꯀꯨꯝꯕ ꯄ꯭ꯂꯦꯌꯔꯁꯀꯨꯝꯕ ꯏꯁꯄꯣꯔꯠꯁ ꯄ꯭ꯂꯦꯌꯔꯁꯀꯨꯝꯕ ꯋꯥꯔꯤꯕꯔꯤꯕ
ꯑꯗꯨ
ꯌꯦꯁ ꯄꯟꯕ ꯌꯥꯏ ꯄꯟꯕ ꯌꯥꯏ ꯑꯗꯨꯕꯨ ꯃꯤ ꯏꯁꯄꯦꯁꯤꯐꯤꯛ ꯃꯤ ꯃꯤꯡꯗꯤ ꯄꯟꯒꯅꯨ ꯍꯥꯏ ꯑꯗꯨꯅꯦ ꯑꯗꯨꯅꯦ ꯑ ꯑꯩꯅ ꯈꯜꯂꯤꯁ ꯣ ꯑꯩꯅ ꯈꯜꯂꯤꯁꯦ ꯁꯦ ꯑꯩ ꯂꯥꯛꯑꯅꯤ ꯂꯥꯛꯑꯒ ꯍꯣꯁꯇꯦꯜꯗ ꯂꯩꯔꯅꯤ ꯆꯥ ꯊꯛꯄ ꯄꯣꯠꯁꯨ ꯑꯗꯨꯗ ꯇꯧꯕꯗ ꯑ ꯁꯨꯝ ꯂꯩꯔꯅꯤ ꯑꯗꯨꯒ ꯀꯩꯀꯩ ꯂꯥꯏꯔꯤꯛ ꯄꯥꯕꯁꯨ ꯗꯤꯄꯥꯔꯠꯃꯦꯟ ꯅꯛꯈ꯭ꯔꯦꯗꯅ ꯑꯗꯨꯗꯒꯤꯗꯤ ꯑꯗꯨꯅꯤ
ꯑꯗꯨ ꯅꯣꯏ ꯑꯍꯨꯝ ꯑꯗꯨꯝ ꯂꯩꯃꯤꯟꯅꯅꯤ ꯅꯣꯏ ꯑꯍꯨꯝ ꯑꯗꯨꯝ ꯂꯩꯃꯤꯟꯅꯔꯅꯤ
ꯍꯧꯖꯤꯛꯇꯣ ꯄ꯭ꯂꯥꯟ ꯂꯩꯌꯦ ꯑꯗꯣ ꯑꯩꯈꯣꯏ ꯃꯇꯝ ꯌꯧꯀꯥꯟꯗ ꯑꯕꯤꯅꯥꯇꯤ ꯃꯁꯥꯒꯤ ꯔꯨꯝ ꯐꯪꯒꯅꯤ ꯁꯣꯔꯤ ꯑꯩꯁꯨ ꯑꯩꯒꯤ ꯔꯨꯝ ꯐꯪꯒꯅꯤꯗꯅ ꯑꯩꯒꯤ ꯀꯥ ꯐꯪꯉꯅꯤꯗꯅ
ꯎꯝ
ꯑꯗꯨ ꯇꯨꯃꯥꯟ ꯇꯃꯥꯟꯅ ꯆ ꯂꯩꯔ
ꯃꯤ ꯄꯒꯅ ꯃꯥꯒ
ꯍꯣꯏ ꯃꯥ ꯃꯥꯒꯤꯗꯤ ꯍꯧꯖꯤꯛ ꯔꯨꯝ ꯃꯥꯒꯤꯌ ꯍꯧꯖꯤꯛ ꯀꯥꯁꯦ
ꯍꯣꯏ
ꯃꯥꯒꯤ ꯃꯤꯡꯗ ꯅꯠꯇꯦꯕ
ꯎꯝ
ꯖꯁ ꯁꯤꯖꯤꯟꯅꯕꯅꯦꯕ ꯃꯥꯒꯤ ꯑꯣꯐꯤꯁꯦꯜ ꯎꯝ ꯃꯥꯒꯤ ꯃꯤꯡ ꯅ ꯒꯤ ꯅꯠꯇꯦ ꯃꯥꯒꯤ ꯃꯤꯡꯗ ꯅꯠꯇꯦꯕ ꯃꯥ ꯂꯩꯔꯤꯗꯣ
ꯎꯝ ꯑꯩ ꯒꯤ ꯃꯤꯡꯗ ꯂꯩꯕ
ꯒꯤ ꯃꯤꯡꯗ ꯅꯠꯇꯦ ꯔꯨꯝ ꯁꯨꯝ ꯀꯥ ꯑꯃ ꯁꯨꯝ ꯂꯩꯕꯅꯤꯅ ꯑꯥ ꯎꯝ ꯍꯥꯡꯕꯒꯤ ꯨꯎꯝ ꯂꯩꯅꯤꯗ
ꯉꯍꯥꯛ ꯂꯩꯗꯤ ꯊꯣꯛꯈ꯭ꯔꯣ ꯍꯥꯏꯔ ꯑꯗꯨꯅ ꯃꯥꯕꯨꯁꯨ
ꯑꯦ ꯍꯧꯖꯤꯛꯇꯤ ꯊꯣꯛꯎꯔꯣꯏꯗ ꯍꯧꯖꯤꯛꯇꯤ ꯃꯥꯁꯨ ꯄꯤ ꯖꯤ ꯏꯁꯇꯨꯗꯦꯟꯅꯦ ꯍꯧꯖꯤꯛꯇꯤ ꯄꯪꯍꯥꯏ ꯍꯥꯏꯔꯣꯏꯗ ꯑꯉꯥꯡ ꯅꯠꯇ꯭ꯔꯦꯅꯦꯍꯦ
ꯑꯁꯔꯅꯟꯗꯥꯅ ꯂꯩꯕ ꯔꯨꯝꯗꯣ
ꯑꯥ
ꯑꯗꯨꯁꯨ ꯍꯥꯡ ꯂꯩꯔꯝꯒꯗꯔꯣ ꯍꯨꯖꯤꯛꯁꯨ
ꯂꯩꯗꯤ ꯂꯩꯌꯦ ꯑꯩ ꯎꯝ ꯑꯩꯃ ꯑꯥ ꯑꯥ ꯑꯩ ꯝꯅꯥ ꯍꯧꯖꯤꯛ ꯆꯠꯄ ꯀꯥꯟꯗ ꯑꯩ ꯍꯥꯏꯒ ꯂꯩ ꯆꯠꯂꯒ ꯁꯔ ꯑꯩ ꯑꯗꯨꯗꯔꯔꯒꯦ ꯍꯥꯏꯒꯔꯣ꯫
ꯊꯣꯛꯈꯤꯔꯣꯏ
ꯊꯣꯡꯑꯥꯅꯤꯗꯅ ꯃꯥꯖꯨ ꯊꯣꯡꯉꯦ ꯑꯗꯣ ꯃꯥ ꯂꯣꯏꯗꯕꯒꯤꯔꯣ ꯅꯠꯇ꯭ꯔꯒ ꯃꯥ ꯄꯣꯠ ꯆꯩ ꯄꯨꯅꯤꯡꯗꯕꯒꯤꯔꯣ ꯄꯣꯠꯆ ꯆꯩꯁꯨ ꯌꯥꯝꯃꯦꯗꯅ ꯄꯤꯖꯤ ꯀꯥꯡ ꯀꯥꯡꯕꯨꯒꯤꯗꯤ
ꯎꯝ ꯎꯝ ꯃꯥꯁꯨ ꯊꯕꯛ ꯐꯪꯗ꯭ꯔꯤꯀꯣ
ꯊꯕꯛꯗꯤ ꯐꯪꯗ꯭ꯔꯤ ꯍꯥꯏꯕꯗꯤ ꯊꯕꯛꯇꯤ ꯐꯪꯗ꯭ꯔꯦ ꯑꯗꯣ ꯃꯥ ꯐꯖꯅ ꯏꯟꯀꯝꯗꯤ ꯂꯩꯕꯅꯤꯗ ꯀꯣꯂꯦꯖ ꯑꯅꯤ ꯑꯍꯨꯝ ꯑꯅꯤ ꯑꯍꯨꯝꯗ ꯇꯥꯔꯒ ꯂꯩ ꯑꯗꯨꯗꯤ ꯑꯣꯚꯌꯁꯂꯤ ꯎꯝ ꯌꯥꯕꯅꯦ ꯃꯥꯒꯤꯁꯦ
ꯀꯣꯂꯦꯖ ꯀ꯭ꯔꯤ ꯀ꯭ꯔꯤ ꯀꯣꯂꯦꯖꯗ
ꯑꯩꯈꯣꯏ ꯗꯤ ꯑꯦꯝ ꯀꯣꯂꯦꯖ ꯇꯥꯈ꯭ꯔꯦ ꯇꯣꯜ ꯇꯥꯈ꯭ꯔꯦ ꯑꯩꯈꯣꯏ ꯖꯦ ꯁꯤ ꯑꯔꯤꯁꯨ ꯇꯧꯋꯦ ꯍꯣꯏ ꯑꯩꯈꯣꯏ ꯑꯦꯝ ꯌꯨ ꯁꯨ ꯇꯧꯑꯗꯅ ꯑ ꯇꯣꯜ ꯇꯣꯜꯗꯤ ꯃꯥꯡꯗꯅꯦ ꯍꯧꯖꯤꯛꯇꯤ ꯑꯦꯝ ꯌꯨꯗꯁꯨ ꯑꯩꯈꯣꯏ ꯑꯣꯟꯇꯔꯄ꯭ꯔꯤꯅꯔꯁꯤꯞ ꯒꯤ ꯑꯥ ꯗꯤꯄꯥꯔꯠꯃꯦꯟ ꯂꯩꯕꯗꯣ ꯑꯗꯨꯗꯁꯨ ꯇꯥꯛꯄꯅꯦꯕ ꯒ꯭ꯌꯥꯁ ꯂꯦꯛꯆꯔꯔ ꯑꯣꯏꯅ
ꯑꯣ ꯃꯤꯝꯁꯇ
ꯃꯤꯝꯁꯗ ꯅꯠꯇꯦ
ꯏꯀꫭꯅꫭꯃꯤꯛ ꯗꯤꯄꯥꯔꯃꯦꯟ
ꯍꯣꯏ ꯏꯀꯣꯅꯣꯃꯤꯛꯁ ꯅꯠꯇꯦ ꯑꯦꯟꯇꯔꯄ꯭ꯔꯤꯅꯔꯁꯤꯞ ꯑꯣꯟꯇꯔꯄ꯭ꯔꯤꯅꯔꯁꯤꯞ
ꯎꯝ
ꯑꯗꯨꯣꯐꯁꯞ ꯗꯤꯒ꯭ꯔꯤꯗ ꯇꯧꯔ ꯇꯧꯋꯦ ꯑꯗ ꯌꯥꯕꯅꯦ ꯐꯖꯅ ꯄꯩꯁꯥ ꯄꯩꯁꯥ ꯂꯝꯕꯤ ꯁꯨꯝ ꯂꯩꯕꯅꯤ ꯃꯥꯗꯣ
ꯑꯗꯨꯑꫭꯏꯁꯨ ꯃꯣꯏꯒꯤꯁꯨ ꯄꯔꯃꯤꯅꯦꯟꯗꯤ ꯅꯠꯇꯕꯅꯤꯅꯀꯣ
ꯑꯗꫭ ꯃꯇꯝ ꯌꯧꯕ ꯀꯥꯟꯗ ꯁꯨꯝ ꯐꯪꯅꯤꯗ ꯑꯗꯨꯁꯨ ꯍꯧꯖꯤꯛ ꯑꯦꯛꯁꯄꯤꯔꯤꯌꯦꯟꯁ ꯆꯍꯤ ꯃꯉꯥ ꯇꯔꯨꯛ ꯂꯩꯈ꯭ꯔꯦ
ꯄ꯭ꯔꯣꯐꯦꯁꯔꯒꯤꯗꯃꯛ ꯄꯨꯔꯥ ꯄ꯭ꯔꯣꯐꯦꯁꯔꯗ ꯂꯩꯈ꯭ꯔꯦꯕ ꯃꯣꯏꯒꯤ ꯇꯥꯔꯒꯦꯠ ꯈ ꯋꯥꯟ ꯇꯥꯔꯒꯦꯠꯇ ꯀ꯭ꯂꯤꯌꯥꯔ ꯑꯣꯏꯅ
ꯌꯦꯁ ꯌꯦꯁ
ꯑꯩꯠꯁꯨ ꯑꯞꯄꯔ ꯑꯩꯠꯁꯨ ꯌꯧꯔꯦ ꯑꯃꯨꯛꯀ ꯑꯦꯛꯖꯝ ꯊꯥꯕ ꯌꯥꯗ ꯇ꯭ꯔꯦꯕ ꯃꫭꯏꯗꯤ
ꯑꯦꯁꯤꯁꯇꯦꯟ ꯄ꯭ꯔꯣꯐꯦꯁꯔꯒꯤꯗꯤꯀꯣ ꯑꯦꯖ ꯂꯤꯃꯤꯠ ꯄꯥꯛ ꯂꯩꯇꯦ
ꯑꯦꯁꯤꯁꯇꯦꯟ ꯄ꯭ꯔꯣꯐꯦꯁꯔꯒꯤꯗꯤ ꯁꯤꯅꯤꯌꯔꯅꯤ ꯀꯩꯅꯣ ꯌꯥꯔꯤꯃꯩ ꯁꯤꯅꯤꯌꯔꯅꯤ ꯌꯥꯔꯤ ꯃꯈꯩ ꯑꯦꯛꯃ꯭ꯔꯤꯔꯦꯟ ꯁ‌ꯦꯅꯤꯌ꯭ꯔ ꯊꯤꯔꯤꯉꯦ ꯑꯩꯅ ꯍꯥꯏꯕꯗꯤ ꯑꯇꯣꯞꯄ ꯑꯦꯛꯖꯥꯝꯒꯤ ꯍꯥꯏꯕꯅꯤꯅ
ꯑꯣ ꯑꯗꯨꯒꯤꯗꯤ ꯍꯣꯏ ꯑꯗꯨꯒꯤꯗꯤ ꯐꯔꯛ ꯇꯥꯔꯦ
ꯀ꯭ꯂꯤꯌꯥꯔ ꯀꯠ ꯋꯥꯟ ꯒꯣꯜ ꯇ꯭ꯥꯔꯒꯦꯠ ꯇꯨ ꯄ꯭ꯔ‌ꯦꯐꯦꯁꯥ꯭ꯔꯗ ꯂꯩꯔꯕ ꯎꯝ
ꯆꯨꯝꯃꯦ ꯑꯗꯨꯅꯦ ꯃꯇꯝ ꯂꯩꯕ ꯀꯥꯟꯗ ꯄꯥꯕ ꯌꯥꯕ ꯄꯥꯔꯒ ꯍꯣꯠꯅꯕ ꯌꯥꯕ ꯍꯣꯠꯅꯔꯒ ꯇꯧꯔꯁꯦ ꯊꯥꯔꯁꯦ ꯁꯤꯅꯤ
ꯄꯨꯡ ꯀꯌꯥꯗ ꯆꯥꯛ ꯆꯛꯒꯅꯤ
ꯍꯧꯖꯤꯛ ꯃꯤꯅꯤꯠ ꯇꯔꯥꯒꯨꯝꯕ ꯂꯩꯔꯦ ꯆꯥꯔꯅꯤꯗ
ꯎ ꯀꯩ ꯏꯟꯖꯥꯡ ꯊꯣꯡꯒꯦ
ꯉꯁꯤ ꯑꯈꯣꯏ ꯎꯝ ꯉꯥ ꯁꯣꯡꯉꯦ ꯉꯥ ꯑꯈꯣꯏꯗꯤ ꯉꯥ ꯊꯣꯡꯉꯩ ꯉꯁꯤ